ꯎꯝ ꯇꯥꯕ꯭ꯔꯣ
ꯇꯥꯔꯦ ꯇꯥꯔꯦ ꯀꯩ ꯊꯕꯛ ꯇꯧꯔꯨꯢꯅꯣꯅꯦ
ꯍꯩꯁ ꯂꯩꯁꯥꯕꯤꯅꯦꯅ ꯕ꯭ꯂꯦꯟꯀꯠ ꯁꯨꯕꯅꯤ ꯍꯣꯔꯦꯟꯒꯤ ꯑꯣꯐꯤꯁ ꯆꯠꯂꯗꯤ
ꯅꯪꯒꯤ ꯆꯍꯤ ꯅꯪꯒꯤ ꯆꯍꯤꯗꯣ ꯊꯤꯌꯣ ꯂꯩꯁꯥꯕꯤ ꯅꯠꯇ꯭ꯔꯦ ꯍꯅꯨꯔꯦ
ꯀꯔꯤ
ꯅꯪꯒꯤ ꯆꯍꯤꯗꯣ ꯊꯤꯌꯣ ꯍꯥꯏꯕ ꯂꯩꯁꯥꯕꯤ ꯑꯣꯏꯗ꯭ꯔꯦ ꯅꯪꯁꯦ ꯍꯅꯨꯔꯛꯑꯦ
ꯃꯤ ꯎꯁꯤꯠꯇꯕ ꯇꯧꯅꯨꯗ ꯑꯩꯈꯣꯏꯁꯤ ꯅꯨꯄꯥ ꯐꯪꯗꯕꯒꯤ ꯅꯣꯏꯅꯅꯦ ꯑꯍꯟꯗꯣ ꯑꯍꯟ ꯌꯥꯝ ꯁꯥ ꯁꯥꯅꯤꯡꯕꯒꯤꯅꯦ ꯑꯈꯣꯏꯗꯤ ꯑꯍꯟ ꯑꯈꯣꯏ ꯏꯊꯛꯇ ꯂꯩꯕ ꯈꯣꯏꯁꯨ ꯐꯥꯎ ꯅꯝꯃꯤ ꯑꯣꯐꯤꯁ ꯀꯥꯔꯒ ꯌꯨꯝ ꯄꯥꯟꯗ꯭ꯔꯤꯉꯥꯏ ꯈꯟꯗ꯭ꯔꯒ ꯅꯨꯡꯉꯥꯏꯅ ꯂꯩꯔꯤ ꯅꯣꯏꯅ
ꯅꯠꯇꯦ ꯑꯩ ꯍꯥꯏꯕꯗꯤ ꯑꯁ ꯀꯧꯒꯦꯗꯤ ꯀꯧꯔꯣ ꯆꯥꯛ ꯆꯥꯅꯤꯉꯥꯏ ꯂꯥꯛꯑꯒꯦ ꯍꯥꯏꯒꯦ ꯇꯧꯕꯅꯤꯗ ꯏꯟꯁꯥꯡ ꯍꯥꯎꯕꯁꯦ ꯎꯕ ꯐꯥꯎ ꯎꯗ꯭ꯔꯦ ꯃꯍꯥꯎ ꯀꯥꯎꯥꯈ꯭ꯔꯦ ꯑꯗꯨꯒꯤ ꯐꯥꯒꯤꯅꯠꯇꯦꯀꯣ ꯏꯆꯦ ꯀꯧꯔꯛꯎꯀꯣ
ꯀꯧꯒꯦꯕ
ꯂꯥꯛꯀꯅꯤ ꯑꯩꯗꯤ
ꯢꯁ ꯅꯣꯛꯅꯤꯡꯉꯦ ꯁꯤ ꯑꯉꯥꯡꯁꯤ
ꯑꯈꯣꯏ ꯈꯨꯟꯒ ꯈꯔ ꯅꯛꯅꯕ ꯀꯧꯑꯣꯀꯣ ꯍꯥꯏꯕꯗꯤ ꯆꯠꯄ ꯅꯨꯡꯉꯥꯟꯅꯕ
ꯑꯥꯗ ꯆꯠꯇꯣꯏꯅꯦ ꯀꯔꯤꯔꯣ
ꯑꯁ ꯑꯥꯗꯤ ꯀꯃꯥꯏ ꯆꯠꯇꯣꯏꯅꯣ ꯒꯔꯤꯒꯤ ꯕ꯭ꯔꯥꯒ ꯂꯩꯇꯦ
ꯑ ꯚꯔꯥ ꯇꯤꯡꯍꯜꯂꯣꯏ ꯀꯩꯅꯣ
ꯑꯦꯁ ꯅꯪꯅ ꯄꯤꯒꯦꯔꯥ
ꯎꯝ ꯄꯤꯒꯦ ꯄꯤꯒꯦ
ꯃꯥꯜꯂꯦ ꯃꯥꯜꯂꯦ
ꯎꯝ ꯑꯩꯒꯤ ꯑꯩꯅ ꯑꯩꯕꯨ ꯄꯨꯕ ꯒꯥꯔꯤꯗ ꯆꯠꯂꯗꯤ ꯂꯣꯏꯔꯦ ꯀꯩꯅꯣ
ꯑꯣ ꯑꯗꯨꯁꯨ ꯌꯥꯏ
ꯗꯨꯗ ꯏꯅꯥꯎ ꯅꯨꯄꯥ ꯌꯥꯝꯅ ꯁꯣꯟꯕ ꯏꯆꯝ ꯆꯝꯕꯕꯨ ꯀꯔꯤꯗꯤ
ꯅꯠꯇꯦ ꯇ-ꯇꯇꯥꯗ ꯄꯨ ꯂꯣꯏꯔ ꯀꯩꯅꯣ ꯅꯪꯕꯨꯗꯤ
ꯏꯁ ꯃꯥꯅ ꯍꯔꯥꯎꯔꯥ ꯂꯩ
ꯃꯅꯤꯡꯗ ꯆꯥꯛꯀꯗꯣ ꯊꯝꯗꯣꯏꯅꯦ
ꯎꯝ
ꯒꯔꯤ ꯇꯣꯡꯉꯤꯉꯩꯗ ꯆꯥꯛ ꯂꯥꯝꯃꯗꯤ ꯀꯩꯗꯧꯕ
ꯏꯁ ꯃꯥꯅ ꯅꯨꯡꯉꯥꯏꯕꯁꯨꯗꯣ ꯅꯪꯒꯤꯗꯤ ꯀꯌꯥ ꯋꯥꯠꯂꯤꯒꯦ
ꯋꯥꯠꯂꯤ-ꯋꯥꯠꯂꯤ꯫
ꯑꯩꯒꯤꯁꯨ ꯃꯌꯥꯝ ꯋꯥꯠꯂꯤ ꯉꯔꯥꯡꯗꯒꯤ ꯃꯤꯅ ꯄꯥꯏꯅꯤꯡꯂꯕꯗꯣ ꯅꯤꯕꯅꯦꯕ ꯑꯩꯒꯤꯗꯤ ꯅꯍꯥꯟ ꯂꯣꯏꯈ꯭ꯔꯕꯅꯤ ꯃ
ꯍꯩꯈ꯭ꯔꯦꯗ ꯅꯪꯁꯦ ꯑꯣꯟꯊꯣꯛꯅ꯫
ꯈꯣꯏꯔꯣ ꯈꯣꯏꯒꯤ ꯀꯌꯥ ꯀꯌꯥꯝ ꯀꯨꯏꯅ ꯇꯧꯗꯣꯏꯅꯣ ꯑꯩꯒꯤ ꯃꯤ ꯂꯩꯌꯦꯕꯀꯣ꯫ ꯑꯗꯨ ꯃꯥꯁꯨ ꯍꯟꯗꯛꯇꯤ ꯃꯥꯁꯨ ꯃꯤꯒꯤ ꯂꯧꯕ ꯑꯩꯁꯨ ꯂꯧꯕ ꯑꯗꯨꯒꯤ꯫ ꯅꯍꯥꯟꯗꯤ ꯑꯩꯒꯤꯗꯨꯗꯤ ꯔꫭꯍꯩꯅ ꯂꯣꯏꯌꯦꯗ ꯍꯥꯏꯕꯗꯤ ꯃꯥꯗꫭ ꯂꯣꯏꯔꯝꯕꯒꯤ
ꯑꯩꯕꯨ ꯈꯛꯇ ꯑꯩꯒꯤꯗꯃꯛ ꯑꯩꯕꯨ ꯈꯛꯇ ꯈꯨꯝꯕꯒꯤꯀꯣ꯫ ꯊꯨꯅ ꯂꯣꯏꯁꯤꯜꯂꯣ ꯅꯨꯄꯥꯅꯤ ꯀꯩꯅꯣ ꯅ ꯄꯤꯕꯨ ꯈꯨꯝꯕ ꯍꯧꯅꯕ꯭ꯔꯣ꯫
ꯑꯦ ꯁꯦꯁ ꯁꯦꯁ꯫
ꯑꯉꯥꯡ ꯅꯣꯏꯒꯨꯝꯕ ꯈꯛꯇꯅꯤ ꯏꯅꯥꯎꯅꯨꯄꯥꯁꯨ ꯌꯥꯎꯔꯝꯕꯒꯤ꯫ ꯆꯥꯞ ꯆꯥꯔꯦ ꯍꯥꯢꯅ
ꯀꯩꯅꯣꯅꯦ꯫ ꯌꯨꯝ ꯄꯥꯟꯅꯤꯉꯥꯏ ꯇꯧꯔꯣꯅꯦ ꯆꯥꯛ ꯆꯥꯅꯤꯉꯥꯏ ꯂꯥꯛꯑꯒꯦ꯫
ꯑꯩ ꯅꯪ ꯆꯥꯛ ꯆꯥꯕ ꯐꯪꯒꯅꯤꯅ ꯋꯥꯈꯜ ꯋꯥꯒꯅꯨ ꯑꯗꯨꯒꯤꯗꯃꯛꯇ ꯇꯦꯟꯁꯟ ꯌꯥꯝ ꯂꯥꯎꯒꯅꯨꯗ꯫
ꯑꯁ ꯇꯦꯟꯁꯟꯗꯅꯦ ꯍꯧꯖꯤꯛ ꯂꯩꯔꯤꯁꯦ ꯑꯁ꯫
ꯂꯩꯒꯅꯨ-ꯂꯩꯒꯅꯨ ꯅꯪꯒꯤ ꯑꯣꯏꯅ ꯈꯜꯂꯣ꯫ ꯑꯐꯕ ꯐꯪꯅꯤꯡꯉꯥꯏ꯫
ꯑꯩꯗꯤ ꯆꯥꯛ ꯆꯥꯅꯤꯉꯥꯢ ꯐꯪꯑꯗꯤ ꯌꯥꯔꯦ꯫
ꯎꯝ ꯅꯆꯤꯟ ꯊꯤꯕꯗꯣ꯫ ꯍꯧꯖꯤꯛꯁꯨ ꯑꯍꯟꯕꯨ ꯈꯨꯝꯅꯤꯡꯗꯦ꯫ ꯈꯨꯝꯃꯣ ꯍꯥꯏꯔꯒ ꯂꯩꯔꯒ ꯂꯩꯕꯗꯣ ꯈꯪꯕ꯭ꯔꯥ꯫ ꯑꯗꯨꯒ ꯏꯁ ꯅꯨꯄꯤꯗꯤ ꯗꯃꯥ ꯀꯣꯏꯔꯝꯃꯅꯤ꯫
ꯑꯁ ꯇꯥꯅꯤꯡꯗꯦꯗ꯫
ꯅꯨꯄꯤꯗꯤ ꯗꯣꯖꯟ ꯗꯣꯖꯟ ꯀꯣꯏꯔ ꯂꯩꯔꯝꯃꯅꯤꯅꯦ꯫
ꯌꯥꯔꯦ ꯁꯥꯊꯤꯌꯦ ꯍꯥꯏꯕꯅꯦ ꯑꯗꯨꯒꯨꯝꯕꯗꯤ ꯇꯧꯗꯦ꯫
ꯏꯁ꯫
ꯅꯣꯏꯒꯨꯝꯅꯀꯣ ꯒ꯭ꯌꯥꯟ ꯇꯥꯔꯤꯅꯦ ꯑꯩꯁꯨ꯫
ꯑꯦ ꯑꯦ꯫
ꯅꯪ ꯈꯪꯗꯕꯒꯤꯅꯦ꯫
ꯈꯪꯉꯦꯅ ꯀꯅꯥꯅ ꯒ꯭ꯌꯥꯟ ꯇꯥꯗꯦ ꯍꯥꯏꯕ꯭ꯔꯥ ꯑꯗꯣ꯫
ꯑ ꯑꯗꯨꯅꯦꯕ ꯀꯣꯏꯗꯦꯕ ꯑꯩꯁꯨ꯫
ꯑꯗꯨ ꯎꯝ ꯅꯨꯄꯤ ꯀꯣꯏꯕꯗꯣ ꯒ꯭ꯌꯥꯟ ꯇꯥꯗꯦ ꯍꯥꯏꯕ ꯅꯠꯇꯦꯅꯦ꯫ ꯅꯨꯄꯤ ꯀꯣꯢꯔꯁꯨ ꯒ꯭ꯌꯥꯟ ꯇꯥꯅ꯫
ꯀꯣꯏꯔꯗꯤ ꯑ ꯑꯩꯈꯣꯏꯗꯤ ꯑꯉꯥꯡ ꯑꯣꯏꯔꯤꯅ ꯑꯗꯨꯒꯤ ꯑꯗꯨ ꯃꯇꯝꯗꯨ ꯌꯧꯗ꯭ꯔꯤꯕ꯫
ꯍꯣꯏ ꯑꯉꯥꯡ ꯑꯣꯏꯔꯤꯌꯦꯗ꯫
ꯑꯗꯣ ꯅꯣꯏ ꯅꯣꯏꯗꯤ ꯌꯥꯔꯦꯕ ꯑꯗꯣ ꯅꯪꯒꯤ ꯆꯍꯤꯗꯨ ꯊꯤꯔꯣꯕ ꯑꯗꯨꯒ
ꯁꯤ ꯑꯉꯥꯡꯅ ꯑꯩꯕꯨ ꯎꯁꯤꯠꯇꯕꯁꯤꯗꯤꯀꯣ
ꯑꯣ ꯍꯣ ꯑꯩ ꯆꯥꯛ ꯆꯥꯅꯤꯡꯕꯩꯅꯦꯕ
ꯍꯝ ꯆꯥꯛꯄꯨꯗꯤ ꯄꯤꯖꯒꯦꯅꯦ ꯑꯩ ꯌꯨꯝ ꯄꯥꯟꯗ꯭ꯔꯁꯨ ꯆꯥꯅꯤꯡꯔꯅꯤ
ꯑꯗꯨ ꯑꯩꯗꯤ ꯌꯥꯝ ꯌꯥꯝ ꯆꯥꯕꯗꯣ ꯅꯨꯡꯉꯥꯏꯕ ꯑꯗꯨꯒꯤ
ꯄ꯭ꯔꯣꯒꯥꯝꯗ ꯀꯨꯝꯕ ꯆꯥꯕꯗꯣ
ꯎꯝ ꯈ꯭ꯔꯤꯁꯃꯥꯁ ꯂꯥꯛꯀꯗꯧꯔꯦ ꯀꯩꯅꯣ
ꯑꯁ ꯈ꯭ꯔꯤꯁꯃꯥꯁꯇꯗꯤ ꯑꯗꯨ ꯐ꯭ꯔꯤ ꯑꯣꯏꯅ ꯄꯤꯗꯦꯅ ꯑꯗꯨ ꯀꯩ ꯍꯥꯢꯁꯤꯔꯥ ꯃꯦ ꯃꯦꯔꯦꯠꯁꯇ ꯀꯨꯨꯝꯕꯗꯤ ꯑꯣꯄꯦꯟ ꯇꯧꯕꯅꯤꯅꯀꯣ ꯑꯩꯈꯣꯏꯅ ꯂꯧꯅꯤꯡꯕ
ꯅꯣꯛꯅꯤꯡ ꯃꯜꯂꯦꯗ ꯅꯪꯁꯦ ꯑꯉꯥꯡꯗꯤ ꯐꯖꯅ ꯑꯣꯏꯔꯤꯕ ꯃꯥꯜꯂꯦꯀꯣ
ꯑꯣ ꯍꯣ ꯑꯗꯨ ꯑꯣꯏꯔꯁꯨ ꯆꯥꯛ ꯆꯥꯅꯤꯡꯉꯦꯕ ꯀꯩꯔꯥ ꯅꯣꯛꯏꯗꯤ ꯆꯥꯛ ꯆꯥꯅꯤꯡꯉꯤ ꯍꯥꯏꯔꯒ
ꯎꯝꯝ ꯍꯝ ꯆꯥꯑꯣ ꯀꯩꯅꯣ ꯀꯅꯥꯅ ꯆꯥꯛ ꯆꯥꯒꯅꯣ ꯍꯥꯢꯅ ꯅꯉꯣꯟꯗ ꯊꯤꯡꯒꯦ
ꯀ꯭ꯔꯣꯕ ꯑꯩ ꯉꯥꯏꯔꯤꯅꯦ
ꯍꯝ
ꯑꯩ ꯀꯣꯜꯗꯣ ꯍꯌꯦꯡꯔ ꯀꯨꯝꯕ ꯑꯩ ꯁꯨꯇꯤ ꯂꯩꯔꯒ ꯍꯥꯏꯔꯛꯀꯦꯀꯣ
ꯅꯪ ꯁꯨꯇꯤ ꯃꯇꯝ ꯌꯦꯡꯉ ꯑꯩ ꯌꯨꯝ ꯄꯥꯟꯒꯗꯕ
ꯑꯥ
ꯎꯝ ꯌꯥꯏ ꯌꯥꯏ ꯗꯨꯁꯨ ꯐꯠ ꯌꯥꯝ ꯐꯕ
ꯄꯂꯥꯟꯅꯤꯀꯣ ꯎꯝ ꯍꯥꯏꯕꯗꯤ ꯁꯨꯇꯤ ꯂꯩꯇ꯭ꯔꯗꯤ ꯀꯌꯥ ꯅꯨꯡꯉꯥꯏꯇꯦꯅ
ꯅꯨꯉꯥꯏꯇꯦ ꯅꯨꯉꯥꯏꯇꯦ
ꯑꯗꯨꯒꯤꯅꯦꯕ ꯑꯩ ꯁꯨꯇꯤ ꯂꯩꯀꯥꯟꯗ ꯍꯣꯡꯅꯤꯡꯉꯁꯨ ꯍꯣꯡꯉꯣꯕ
ꯍꯣꯏ ꯍꯣꯏ
ꯑꯩ ꯂꯥꯛꯄ ꯌꯥꯗ꯭ꯔꯗꯤ ꯑꯗꯨꯝ ꯄꯩꯁꯥ ꯊꯥꯔꯛꯑꯣꯀꯣ ꯏꯆꯦ
ꯑꯩ ꯌꯨꯝꯗ ꯃꯨꯛꯕꯥꯥꯡ ꯇꯧꯒꯦꯕ
ꯎꯝ ꯇꯧꯑꯣ ꯇꯧ ꯊꯥꯔꯛꯀꯦ ꯊꯥꯔꯛꯀꯦ ꯄꯥꯥꯟꯕꯨ ꯄꯥꯜꯂꯗꯤ
ꯑꯁ ꯕꯤꯗꯤꯑꯣ ꯀꯣꯜꯒ ꯇꯧꯗꯣꯏꯅꯦ ꯑꯁ ꯌꯦꯡꯅꯤꯡꯉꯦꯗ ꯅꯪꯖꯦ ꯅꯨꯄꯥꯒ ꯐꯝꯗꯅꯀꯣ
ꯁꯤ ꯒꯤ ꯅꯨꯄꯥꯁꯤ ꯑꯩꯒꯤ ꯃꯁꯛꯄꯨ ꯈꯪꯁꯨ ꯈꯪꯕ꯭ꯔꯣ ꯅꯪꯕꯣ
ꯈꯪꯉꯦꯅꯦ ꯑꯩ ꯑꯁ ꯅꯨꯄꯥꯒ ꯅꯨꯄꯥꯒ ꯐꯝꯃꯗꯤ ꯄꯛꯑꯣꯏꯗ ꯅꯪꯗꯤ
ꯎꯝ ꯀꯅꯥꯒ ꯐꯝꯗꯣꯏꯅꯣ ꯑꯗꯨꯗꯤ
ꯍꯥ
ꯀꯅꯥꯒ ꯐꯝ ꯐꯝꯔꯗꯤ ꯄꯛꯀꯥꯗꯣꯏꯅꯣ ꯑꯗꯨꯗꯤ
ꯑꯁ ꯅꯨꯄꯥꯒꯗꯤ ꯀꯌꯥ ꯄꯛꯑꯣꯏꯗ ꯈꯪꯗꯦ ꯀꯅꯥ ꯐꯝ ꯄꯛꯇꯣꯏꯅꯣ
ꯎꯝ ꯅꯪ ꯑꯉꯥꯡ ꯑꯣꯏꯕꯒꯤ ꯈꯪꯗ꯭ꯔꯤꯅꯤ ꯑꯗꯨ
ꯑꯁ ꯑꯗꯣ ꯅꯨꯄꯥ ꯅꯨꯄꯥꯒꯗꯤ ꯅꯪ ꯁꯨ ꯄꯛꯑꯣꯏꯕ
ꯎꯝ ꯅꯨꯄꯥ ꯅꯨꯄꯤꯒ ꯅꯨꯄꯥ ꯄꯥꯛꯇ꯭ꯔꯗꯤ ꯀꯃꯥꯏ ꯇꯧꯗꯣꯏꯅꯣ
ꯑꯗꯣ ꯑꯗꯨꯗꯤ ꯀꯥꯏꯗ ꯆꯠꯇꯣꯏꯅꯣꯕ
ꯍꯪꯗ꯭ꯔꯦ ꯑꯩꯁꯨ ꯀꯃꯥꯏ ꯇꯧꯁꯤꯔꯥ ꯀꯗꯥꯏ ꯂꯩꯁꯤꯔꯥ ꯏꯁꯇ ꯆꯠꯁꯤ ꯑꯩꯔ ꯋꯦꯁꯇ ꯆꯠꯁꯤꯔ ꯃꯊꯥ ꯁꯥꯔꯒ ꯂꯩꯌꯦ
ꯑꯩ ꯍꯥꯏꯗꯤꯀꯣ ꯑꯩꯈꯣꯏ ꯈꯨꯟ ꯈꯔ ꯅꯛ ꯊꯣꯛꯑꯣꯕ
ꯒ꯭ꯌꯥꯟ ꯇꯥꯗ꯭ꯔꯒ ꯂꯩꯔꯦꯀꯣ ꯅꯆꯦꯁꯦ
ꯗꯣ ꯑꯁ ꯏꯃꯨꯡꯗꯁꯨ ꯍꯥꯏꯗ꯭ꯔꯣ ꯑꯩ ꯁꯨꯇꯤ ꯂꯩꯕꯒꯤ ꯉꯥꯏꯔꯤꯅꯤ ꯍꯥꯏꯅ
ꯎꯝ ꯎꯝ ꯅꯪꯗꯤ ꯑꯩꯒꯤ ꯅꯨꯄꯥꯗꯒꯤꯁꯨ ꯍꯦꯟꯅ ꯆꯥꯎꯔꯦ ꯑꯗꯨꯗꯤ
ꯑꯗꯨꯅꯦ ꯃꯋꯥ ꯂꯧꯗꯦ ꯅꯪ ꯅꯨꯄꯥ ꯑꯩ ꯆꯥꯛ ꯆꯥꯅꯤꯡꯕꯒꯤ ꯍꯥꯏꯔꯤꯅꯦ ꯅꯨꯡꯁꯤꯗ꯭ꯔꯣ ꯑꯩ ꯍꯥꯏꯔꯤꯁꯦ
ꯅꯪꯗꯤ ꯆꯥꯛ ꯆꯥꯕ ꯁꯨꯛꯐꯪ ꯐꯪꯗ꯭ꯔꯕꯣ
ꯐꯪꯗ꯭ꯔꯦ
ꯅ ꯆꯤꯟ ꯊꯤꯔꯅꯨ
ꯐꯪꯗꯕꯒꯤꯅꯦ ꯏꯆꯦ ꯐꯥꯒꯤ ꯅꯠꯇꯦꯀꯣ ꯑꯩ ꯁꯨꯇꯤ ꯉꯥꯢ ꯉꯥꯏꯌꯨꯀꯣ ꯁꯨꯇꯤ ꯂꯩꯗ꯭ꯔꯀꯥꯟꯗ ꯒ ꯇꯧꯔꯛꯀꯅꯣ
ꯨꯁ꯭ꯀꯨꯜꯁꯨ ꯁꯨꯆꯠ ꯆꯠꯇꯦ ꯍꯥꯏꯔꯒ ꯁꯨꯇꯤ ꯀꯥꯏꯅ
ꯑꯗꯨ ꯑꯣꯏꯔꯁꯨ ꯁꯨꯇꯤ ꯂꯩ ꯀꯥꯟꯗꯤ ꯑꯁ ꯅꯣꯏ ꯁꯨꯇꯤ ꯂꯩꯕ꯭ꯔꯣꯅꯦ ꯍꯥꯏ ꯀꯥꯟꯗ ꯈꯨꯝꯗꯣꯏꯅꯤꯅꯦ ꯑꯗꯨꯒꯤꯅꯦ
ꯎꯝ
ꯃꯤꯅ ꯍꯪꯉꯛꯄꯗ ꯑꯁ ꯇꯤ ꯂꯩꯇꯦ ꯍꯥꯏꯔꯗꯤ ꯑꯁ ꯒꯨꯟꯗꯥ ꯃꯥꯜꯂꯦ ꯍꯥꯏꯔꯛꯀꯅꯦꯕ ꯑꯗꯨꯒꯤ
ꯎꯝ
ꯁ꯭ꯀꯨꯜꯒ ꯆꯠꯂꯨꯗꯅ ꯁꯤꯗ ꯌꯥꯎꯕ ꯂꯥꯛꯏꯁꯤꯕꯨ ꯁꯨꯃꯥꯏ ꯍꯥꯏꯔꯗꯤ ꯇꯥꯕ꯭ꯔꯣ
ꯇꯥꯏꯌꯦ ꯇꯥꯏꯌꯦ
ꯑꯣ ꯑꯣ ꯑꯁ ꯀꯩꯅꯣ ꯋꯥ ꯇꯨꯃꯤꯟ ꯂꯩꯔꯤꯖꯤꯕꯣ
ꯀꯩꯅꯣ ꯅꯪ ꯉꯥꯡꯉꯤꯗꯣ ꯑꯩꯅ ꯑꯗꯨꯝ ꯊꯠꯂꯒ ꯉꯥꯡꯉꯣ ꯍꯥꯏꯔꯤꯕ ꯅꯪꯁꯤꯕꯣ
ꯑꯣ ꯑꯗꯨꯅꯦ ꯄꯥꯝꯃꯤꯁꯦ
ꯏꯁ ꯑꯗꯨ ꯌꯥꯗꯕꯅꯦꯕꯀꯣ
ꯌꯥꯏ ꯌꯥꯏ ꯁꯨꯡ ꯀꯥꯏ ꯀꯥꯏꯗꯦ
ꯎꯝ ꯒꯤꯗꯤ ꯅꯪꯒꯤ ꯀꯥꯏꯕꯗꯤ ꯀꯔꯤꯁꯨ ꯂꯩꯇꯤꯑꯦ
ꯀꯥꯏꯗꯦ ꯀꯥꯏꯗꯦ ꯁꯨꯡꯀꯥꯏ ꯀꯥꯏꯗꯦ
ꯑꯁꯤꯅ ꯍꯧꯖꯤꯛ ꯈꯨꯨꯝꯔ ꯂꯩꯕ ꯈꯣꯏꯁꯦ ꯅꯪꯒꯤ ꯂꯣꯏꯁꯤꯟꯕꯗꯤ ꯅꯨꯄꯤ ꯀꯌꯥ ꯈꯥꯏꯕ ꯐꯪꯕ꯭ꯔꯣ ꯅꯪꯕꯣ
ꯍꯦꯌꯦ ꯅꯨꯄꯤ ꯑꯍꯟ ꯉꯥꯛꯇꯅꯦ ꯐꯪꯉꯤꯁꯦ
ꯑꯗ ꯑꯉꯥꯡ ꯈꯣꯏꯗꯤ ꯇꯨꯒꯨꯝꯕꯗ ꯌꯥꯎꯗꯦꯅꯦ ꯀꯩꯅꯣ
ꯑꯗꯨꯅꯦ ꯏꯇꯣꯝꯇꯅꯦ ꯌꯥꯎꯔꯤꯁꯦ
ꯎꯝ
ꯑꯩ ꯇꯧꯕꯁꯤꯡꯗꯣ
ꯑꯍꯟ ꯈꯛꯇꯅꯦ ꯑꯌꯥꯝꯕ ꯑꯉꯥꯡ ꯃꯆꯥ ꯌꯥꯎꯗꯦ
ꯑꯉꯥꯡ ꯌꯥꯎꯗꯦꯕ ꯑꯩꯈꯣꯏ ꯕꯦꯠꯁꯦ ꯌꯥꯎꯗꯦꯕ ꯁꯨꯡꯌꯥꯎ ꯌꯥꯎꯗꯦ
ꯎꯝ ꯍꯥꯏꯕꯗꯤ ꯄꯩꯁꯥ ꯇꯥꯟꯕ ꯇꯥꯟꯅꯤꯡꯕ ꯑꯍꯟ ꯈꯛꯇ ꯑꯣꯏꯔꯦꯕꯀꯣ ꯑꯌꯥꯝꯕꯅ ꯎꯝ ꯗꯨꯒꯤ ꯐꯩꯍꯦ ꯑꯩꯒꯤꯗꯤ ꯊꯤꯔꯒ ꯍꯥꯏꯒꯦꯔ ꯂꯥꯏꯕꯛ ꯐꯔꯒ ꯅꯪꯕꯨ ꯊꯦꯡꯅꯕ ꯋꯥꯅꯤꯗ
ꯂꯩꯕꯛ ꯐꯕꯩꯅꯤꯅꯦ ꯑꯩꯅ ꯆꯥꯛ ꯆꯥꯕꯤꯒꯦ ꯍꯥꯏꯔꯤꯁꯤꯕꯣ
ꯊꯤꯕ꯭ꯔ ꯐꯕ꯭ꯔꯥ ꯈꯪꯗ꯭ꯔꯦ ꯑꯩꯁꯨ ꯑꯗꯨ ꯃꯇꯥꯡ ꯂꯥꯛꯑꯗꯤ
ꯅꯪꯒꯤ ꯆꯥꯛꯇꯣ ꯋꯦꯁꯇꯦꯠ ꯇꯧꯔꯣꯏꯕ
ꯎꯝ
ꯇꯥꯕ꯭ꯔꯣ
ꯇꯥꯏꯌꯦ ꯇꯥꯏꯌꯦ
ꯅꯪꯒꯤ ꯆꯥꯛꯇꯨ ꯂꯦꯝꯃꯔꯣꯏꯕ ꯑꯩ ꯂꯩꯔꯗꯤ
ꯎꯝ ꯂꯦꯝꯃꯔꯣꯏ ꯉꯁꯤꯁꯨ ꯋꯥꯏꯗꯤ ꯌꯥꯝ ꯆꯤꯡꯕꯅꯤ ꯑꯈꯣꯏꯒꯤ ꯊꯕꯛꯁꯦ
ꯅꯪꯗꯤ ꯊꯕꯛ ꯈꯛꯇ ꯂꯩꯕꯅꯤ
ꯃꯤꯅ ꯐꯪꯕ ꯀꯥꯟꯗꯗꯤ ꯑꯃꯨꯛꯀ ꯂꯧꯅꯤꯡꯕꯗꯨꯒꯤ ꯇꯧꯅꯤꯡꯗ꯭ꯔꯁꯨ ꯅꯝꯅ ꯇꯧꯔ ꯂꯩꯕꯅꯤꯅꯦ
ꯑꯗꯣ ꯏꯆꯦ ꯅꯪꯒꯤ ꯆꯍꯤꯗꯣ ꯊꯤꯔꯣꯕ
ꯑꯁ ꯈꯪꯉꯦꯍꯦ ꯊꯤꯗꯔꯁꯨ ꯈꯪꯉꯦ ꯍꯥꯏꯔꯒ ꯀꯔꯤ ꯁꯤ ꯑꯉꯥꯡꯁꯦ
ꯌꯥꯔꯦꯕ ꯌꯥꯝ ꯍꯟꯒꯔ꯭ꯦꯕ ꯑꯍꯟꯗꯣ
ꯌꯥꯔꯦ ꯌꯥꯏꯌꯦ ꯍꯥꯏꯌꯦ ꯏꯃꯥꯈꯣꯏꯅ ꯃꯨꯝ ꯌꯨꯝꯗ ꯀꯨꯏꯅ ꯂꯩꯈꯤꯑꯣ ꯍꯥꯏꯌꯦ
ꯑꯁ ꯌꯥꯔꯦꯗ ꯑꯗꯨ ꯐꯥꯎꯗꯤ ꯍꯥꯏꯔꯝꯃꯣꯏꯗ
ꯍꯥꯏꯌꯦꯍꯦ ꯃꯤꯅ ꯂꯧꯈ꯭ꯔꯒꯦ ꯍꯥꯏꯔꯒ ꯁꯨꯛꯌꯥ ꯌꯥꯗꯦ ꯅꯪ ꯑꯩꯈꯣꯏ ꯏꯃꯨꯡꯗꯤ ꯅꯪ ꯌꯥꯎꯗ꯭ꯔꯗꯤ ꯀꯃꯥꯏꯅ ꯍꯤꯡꯗꯣꯏꯅꯣ ꯍꯥꯏꯅ
ꯑꯁ ꯑꯁ ꯃꯥꯜꯂꯤ ꯂꯣꯏꯔꯦ ꯂꯣꯏꯔꯦ ꯂꯣꯏꯔꯦ
ꯃꯣꯏꯅ ꯐꯖꯅ ꯌꯣꯛꯄꯤꯕꯅꯤꯅ ꯂꯝꯍꯦꯟꯕ ꯌꯥꯗꯦꯅꯦ
ꯑꯁ ꯑꯗꯨ ꯑꯣꯏꯔꯁꯨ ꯅꯪꯒꯤ ꯃꯇꯝ ꯌꯧꯔꯦ ꯀꯩꯅꯣ ꯑꯁ ꯅꯪ ꯆꯍꯤꯗꯣ ꯐꯖꯅ ꯊꯤꯌꯣꯕ
ꯂꯧꯒꯗꯕꯈꯣꯏꯗꯤ ꯉꯥꯏꯕ ꯉꯝꯗ꯭ꯔꯒ ꯂꯩꯔꯕꯅꯤ ꯈꯪꯕ꯭ꯔꯥ
ꯁꯥꯕꯁ
ꯉꯥꯏꯔꯤꯅꯦ ꯑꯩ ꯆꯥꯛ ꯆꯥꯕ
ꯉꯥꯏꯔꯤꯕꯅꯤ ꯅꯪꯅ ꯆꯥꯛ ꯆꯕ ꯉꯥꯏꯕ ꯃꯣꯏꯅ ꯃꯣꯏ ꯅꯨꯄꯤ ꯂꯧꯅꯤ